ꯄꯨꯂꯞ
ꯇꯥꯕ꯭ꯔꯣ
ꯈꯔ ꯀꯟꯅ ꯉꯥꯡꯉꯣ ꯅꯪ ꯇꯞ ꯇꯞ ꯉꯥꯡꯉꯥꯒ ꯀꯃꯥꯏ ꯇꯥꯗꯣꯏꯕ ꯑꯩ
ꯏꯁ
ꯍꯧꯒꯠꯂꯕꯣ
ꯍꯣꯏ
ꯀꯔꯤ ꯇꯧꯔꯒ ꯂꯩꯕ꯭ꯔꯣ ꯅꯪꯗꯤ
ꯎꯝ ꯑꯗꯨꯝ ꯍꯧꯒꯠꯂꯁꯨ ꯑꯗꯨꯝ ꯍꯤꯞꯄꯤ
ꯀꯥꯏꯗꯩꯅꯣ ꯍꯌꯦꯡꯋꯥꯏ ꯑꯗꯨꯃꯥꯏꯅ ꯇꯧꯔꯗꯤ ꯌꯥꯔꯣꯏ ꯍꯌꯦꯡꯋꯥꯏ ꯑꯈꯣꯏꯗ ꯂꯥꯛꯑꯀꯥꯟꯗ ꯁꯤꯗꯤ ꯌꯥꯔꯔꯣꯏ ꯁꯤꯒꯤ ꯃꯑꯣꯡꯗꯤ ꯁꯤꯒꯤ ꯃꯑꯣꯡꯗꯤ ꯆꯩ ꯆꯥꯔꯛꯀꯅꯤꯍꯦ
ꯏꯁ ꯏꯁ ꯏꯁ ꯑꯁ ꯍꯧꯒꯠꯄꯗꯤ ꯉꯁꯥꯏꯅ ꯍꯧꯒꯠꯈ꯭ꯔꯦ
ꯆꯤꯁ ꯑꯗꯨꯒ ꯑꯌꯨꯛꯀꯤ ꯌꯨꯝ ꯆꯥꯛ ꯌꯦꯟꯁꯥꯡꯒ ꯊꯣꯡꯉꯦꯗꯤ ꯍꯥꯏꯗ꯭ꯔꯒ ꯏꯁ ꯑꯃꯨꯛꯀ ꯍꯤꯞꯄꯥꯒ ꯂꯩ
ꯊꯣꯡꯅꯤꯡꯉꯥꯏ ꯃꯤ ꯂꯩꯕ ꯑꯗꯨꯒꯤ ꯍꯤꯞꯄ ꯑꯃꯨꯛ
ꯎꯝ ꯅꯪꯅ ꯇꯜꯂꯒ ꯅꯪ ꯅꯣꯏ ꯃꯥꯅ ꯅꯣꯏ ꯃꯥꯅ ꯍꯧꯒꯠꯂꯒ ꯆꯥꯛ ꯌꯦꯟꯁꯥꯡ ꯊꯣꯡꯕ ꯍꯥꯏꯔꯒ ꯏꯁ ꯉꯁꯤꯗꯤ ꯑꯩ
ꯑꯗꯨꯒ ꯄꯣꯊꯥꯔꯣ ꯅꯪ ꯄꯣꯊꯥꯔꯣ ꯍꯥꯏꯕꯒꯤ
ꯎꯝ ꯎꯝ ꯎꯝ ꯊꯣꯡꯉꯣ ꯍꯥꯏꯔꯗꯤ ꯉꯥꯁꯤ ꯊꯣꯡꯉꯣ ꯍꯥꯏꯔꯒ ꯅꯣꯏ ꯃꯥꯗ ꯊꯣꯡꯉꯣ ꯍꯥꯏꯔꯒ ꯑꯁ ꯉꯁꯤ ꯂꯣꯛ ꯈꯔ ꯈꯨꯑꯦ ꯄꯨꯛ ꯅꯨꯡꯉꯥꯏꯇꯦ ꯑꯗꯨ ꯑꯗꯥ ꯇꯧꯋꯦ ꯍꯥꯏ ꯅꯨꯡꯉꯥꯏꯅ ꯇꯨꯝꯊꯣꯛꯑꯒ ꯇꯨꯠ
ꯑꯗꯨꯒꯨꯝꯕ ꯅꯠꯇꯦ
ꯅꯣꯏ ꯃꯥꯅ ꯍꯥꯏꯌꯦ ꯏꯆꯥ ꯅꯨꯨꯄꯤꯗꯣ ꯃꯇꯟ ꯌꯥꯝ ꯇꯜꯂꯦ ꯍꯥꯏ
ꯏꯁ ꯑꯩ ꯑꯩ ꯍꯥꯏꯑꯦꯕ ꯑꯩ ꯍꯥꯏꯕ ꯃꯃꯥ ꯑꯩ ꯊꯣꯡꯕꯤꯒꯦ ꯍꯥꯏꯔꯒ ꯃꯥ ꯃꯥꯗꯣ ꯑꯁ ꯅꯪ ꯇꯨꯝꯃꯣ ꯇꯨꯝꯃꯣ ꯅꯪ ꯇꯨꯝꯅꯤꯡꯉꯝꯃꯅꯤ ꯍꯥꯏ
ꯏꯁ ꯅꯪꯒꯤꯥ ꯃꯪ ꯅꯪꯒꯤꯥ ꯃꯪ ꯅꯪꯒꯤ ꯃꯪꯗ ꯃꯪꯕꯗꯣ ꯅꯪ ꯑꯁꯦꯡꯕꯒꯤ ꯂꯧꯔꯨꯔꯦ ꯑꯗꯨꯗꯤ
ꯑꯦ
ꯅꯪꯒꯤ ꯃꯪꯗꯣ ꯃꯪꯉꯒ ꯅꯪꯅ ꯃꯪꯉꯒ ꯅꯪꯅ ꯑꯁꯦꯡꯕꯒꯤ ꯑꯣꯏꯅ ꯂꯧꯔ ꯃꯥꯜꯂꯦ ꯑꯦ ꯒꯤꯗꯤ ꯑꯁꯦꯡꯕ ꯅꯠꯇꯦ ꯃꯪꯗꯤ ꯃꯪꯅꯤ
ꯃꯪ ꯅꯠꯇꯦ ꯀꯔꯤꯔꯥ
ꯃꯪꯗꯤ ꯃꯪꯅꯦꯀꯣ ꯃꯡꯗ ꯃꯡꯉ ꯃꯡꯗ ꯃꯡꯕꯗꯨꯕꯨ
ꯇꯦ
ꯑꯗꯣ ꯉꯁꯤ ꯀꯥꯏ ꯆꯠꯀꯗ꯭ꯔꯣ
ꯈꯪꯗꯦꯗ ꯉꯁꯤꯁꯦ ꯑꯥ ꯀꯣꯂꯦꯖ ꯀꯥꯔꯅꯤ
ꯀꯣꯂꯦꯁ ꯆꯠꯀꯅꯨ ꯉꯁꯤ
ꯍꯣꯏ ꯆꯠꯀꯅꯤ ꯆꯠꯀꯅꯤ ꯀꯩ ꯀꯩ ꯇꯧꯅꯤꯡꯉꯥꯏ
ꯀꯩꯅꯣ ꯀꯩꯅꯣ ꯈꯣꯏꯒꯤ ꯀꯩꯅꯣꯒꯤꯗꯣ ꯆꯠꯂꯣ ꯑꯗꯨ ꯅꯨꯡꯉꯥꯏꯕꯅꯤ
ꯀꯩ ꯀꯩꯅꯣ ꯀꯩꯅꯣ ꯍꯥꯏꯕꯗꯤ ꯀꯩꯔꯥ
ꯀꯩꯅꯣꯈꯣꯏꯒꯤ ꯀꯩꯅꯣꯗꯣ ꯑꯁ ꯑꯗꯨꯗ ꯆꯠꯂꯣ
ꯑ ꯀꯅꯣꯈꯣꯏ ꯀꯩꯅꯣꯗꯥ
ꯎꯝ
ꯑ ꯑꯗꯨꯒꯨꯝꯕꯗ ꯆꯠꯅꯤꯡꯗꯦ ꯑꯩꯗꯤ ꯃꯔꯝ ꯑꯣꯛꯄ ꯅꯨꯄꯤꯅꯤ ꯑꯗꯨꯒꯤ ꯀꯣꯂꯦꯖ ꯀꯥꯒꯦ
ꯕꯥ ꯍꯥꯏ ꯇꯥꯕ꯭ꯔꯣ
ꯍꯣꯏ ꯇꯥꯏꯌꯦ ꯀꯥꯏꯗ ꯆꯠꯄ꯭ꯔꯣ
ꯑꯁ ꯂꯧꯕꯨꯛ ꯃꯇꯝꯅꯤꯅ ꯂꯧ ꯅꯠꯇꯦ ꯂꯧ ꯃꯇꯝꯅꯤꯅ ꯂꯧꯗꯣ ꯑꯁ ꯑꯌꯨꯛ ꯉꯟꯇꯥ ꯉꯁꯤ ꯈꯣꯏꯅꯤꯡꯉꯥꯏ ꯀꯨꯝꯃꯨ ꯍꯥꯏꯕ ꯑꯗꯨꯒꯤ
ꯑꯣ ꯑꯁ ꯌꯥꯝ ꯂꯤꯡꯕ ꯅꯨꯄꯥꯅꯤꯍꯦ ꯑꯗꯨꯗꯤ ꯃꯔꯝ ꯑꯣꯛꯄ ꯍꯥꯏꯁꯤꯔꯥ
ꯂꯤꯡꯕ ꯍꯥꯏꯒꯅꯨ ꯊꯕꯛ ꯊꯕꯛ ꯐꯥꯕ ꯊꯥꯕꯛ ꯐꯕ
ꯑꯗꯨꯅꯦ ꯑꯗꯨꯅꯦ ꯊꯕꯛ ꯐꯥꯕ ꯅꯨꯄꯥ ꯑꯣꯏꯔꯝꯅꯤꯍꯦ ꯑꯗꯨꯅꯤ ꯅꯪ
ꯑꯩꯗꯤ ꯑꯩꯗꯤ ꯌꯥꯝ ꯇꯜꯂꯦ
ꯇꯜꯂꯦ ꯀꯩꯒꯤ ꯇꯟꯕꯤꯒꯅꯨ ꯇꯟꯕꯤꯒꯅꯨ ꯅꯣꯏꯅ ꯇꯟꯂꯗꯤ ꯀꯃꯥꯏꯅ ꯀꯅꯥꯅ ꯇꯧꯗꯣꯏꯅꯣ
ꯏꯁ ꯃꯌꯥꯝꯁꯤ ꯀꯩꯅꯣ ꯂꯩꯔꯤꯁꯤꯗꯤ ꯆꯦꯡ ꯍꯋꯥꯏ ꯀꯩ ꯀꯩꯅꯣꯁꯤ ꯑꯥ ꯃꯄꯥꯟ ꯂꯝꯅꯤ ꯄꯨꯔꯛꯄꯅꯦ ꯑꯩꯈꯣꯏꯗꯤ ꯁꯨꯗ꯭ꯔꯁꯨ ꯌꯥꯒꯅꯤ
ꯑꯣ ꯏꯁ ꯑꯩꯗꯤ ꯆꯠꯅꯤꯡꯉꯦ ꯑꯗꯨꯒꯨꯝꯕꯗꯣ
ꯆꯠꯅꯤꯡꯉꯦ ꯀꯥꯏꯅ ꯎꯝ ꯎꯝ ꯆꯠꯅꯤꯡꯉꯦ ꯀꯥꯏꯅ ꯅꯣꯡꯃꯥ ꯄꯨꯕꯤꯒꯦ ꯑꯗꯨꯗꯤ ꯆꯟ ꯆꯃꯤꯟꯅꯁꯤ ꯑꯗꯨ ꯂꯥꯛꯑꯣ ꯆꯃꯤꯟꯅꯁꯤ ꯂꯥꯛꯑꯣ
ꯍꯣꯏ ꯍꯣꯏ ꯂꯥꯛ
ꯄꯨꯟꯁꯤ ꯆꯨꯞ ꯄꯨꯟꯁꯤ ꯆꯨꯞꯄꯒꯤ ꯆꯠꯃꯤꯟꯅꯔꯁꯦ ꯂꯥꯛꯑꯣ
ꯑꯥꯎ ꯍꯣꯏ ꯍꯣꯏ ꯂꯥꯛꯀꯦ ꯆꯠꯕꯝ ꯆꯠꯄ ꯃꯇꯝꯗ ꯅꯪ ꯈꯪꯉꯅꯤ ꯑꯩꯁꯦ ꯀꯌꯥꯝꯁꯨ ꯂꯤꯡꯕ꯭ꯔꯥ ꯍꯥꯏꯕꯗꯣ ꯀꯌꯥꯝꯁꯨ ꯃꯔꯥꯝ ꯑꯣꯛꯄ ꯅꯨꯄꯤꯔꯥ ꯍꯥꯏꯕꯁꯤ ꯅꯪ ꯈꯪꯅꯤ
ꯌꯥꯝꯅ ꯃꯇꯟ ꯇꯥꯜꯂꯒ ꯃ ꯃꯁꯥ ꯃꯊꯟꯗꯅ ꯃꯁꯥꯕꯨ ꯊꯥꯒꯠꯇ꯭ꯔ ꯊꯥꯒꯠꯂꯒ ꯂꯩꯔꯦ ꯅꯪ ꯊꯥꯒꯠꯄꯗꯣ ꯅꯪ ꯊꯥꯒꯠꯄꯗꯣ ꯅꯪ ꯊꯒꯠꯄꯥꯗꯤ ꯆꯦꯔꯪ ꯄ꯭ꯂꯁ ꯆꯦꯔꯪꯗ ꯊꯥꯒꯠꯂꯣ ꯑꯗꯨꯒ ꯃꯝ ꯂꯪꯊꯣꯛꯈꯣ ꯑꯗꯨꯒ ꯑ ꯂꯣꯏ ꯄꯥꯏꯊꯣꯛꯈ꯭ꯔꯅꯤ
ꯆꯠꯂꯣꯍꯦ ꯅꯪꯅ ꯍꯥꯏꯔꯤꯗꯣ ꯑꯁ ꯂꯥꯜꯂꯦ ꯌꯥꯝꯅ ꯂꯥꯜꯂꯦ ꯅꯪꯅ ꯍꯥꯏꯔꯤꯗꯣ
ꯅꯠꯇꯦ ꯅꯪꯅ ꯍꯧꯖꯤꯛ ꯆ ꯆꯠꯂꯦ ꯆꯠꯂꯦ ꯏꯁ ꯅꯪꯅ ꯍꯧꯖꯤꯛ ꯆꯜ ꯆꯠꯂꯣꯍꯦ ꯍꯥꯏꯕꯗꯣ ꯀꯥꯏꯗ ꯆꯠꯀꯗꯣꯏꯅꯣ ꯑꯩꯗꯤ ꯆꯠꯂꯒ ꯂꯩꯔꯔꯦ ꯂꯧꯕꯨꯛ
ꯅꯪ ꯎꯕ ꯀꯥꯟꯗ ꯈꯪꯅꯤ ꯍꯧꯖꯤꯛꯇꯤ ꯅꯪ ꯍꯣꯏ ꯑꯗꯨꯝ ꯉꯥꯡꯉꯨꯀꯣ ꯅꯪ ꯎꯕ ꯀꯥꯟꯗ ꯍꯣꯏ ꯁꯤ ꯅꯨꯄꯤꯁꯦ ꯑꯌꯥꯃꯔꯝ ꯑꯣꯛꯏꯍꯦ ꯑꯗꯨꯕꯥꯏꯅ ꯉꯥꯡꯗꯣꯏꯅꯦ ꯁꯣꯏꯗꯕꯤ ꯆꯠꯁꯨ ꯆꯠꯅꯤꯡꯉꯦ ꯑꯗꯨꯕꯨ ꯂꯩꯇꯕꯒꯤꯅꯦ ꯎꯄꯥꯏ ꯂꯩꯇꯦ
ꯅꯣꯏꯒꯤ ꯂꯩꯔꯗꯤ ꯆꯠ ꯑꯥ ꯆꯠꯄꯤꯔꯒꯦ
ꯍꯌꯦꯡ ꯂꯥꯛꯑꯣ ꯆꯠꯂꯁꯦ ꯑꯁ ꯊꯥꯔꯣꯏꯁꯨ ꯌꯥꯝ ꯂꯩꯑꯦ ꯊꯔꯣꯏꯁꯨ ꯈꯨꯟꯕ ꯅꯨꯡꯉꯥꯏꯕꯅꯦ ꯑꯁ ꯉꯥꯍꯥꯛꯇꯪ ꯈꯨꯜꯂꯗꯤ
ꯊꯔꯣꯏꯒꯨꯝꯕꯗꯤ ꯑꯩꯗꯤꯀꯣ ꯑꯩꯌꯥ ꯑꯩꯒꯤ ꯀꯔꯤ ꯍꯥꯏꯁꯤꯔꯥ ꯈ꯭ꯋꯥꯏꯗꯒꯤ ꯄꯥꯝꯕ ꯍꯤꯡꯖꯥꯡꯅꯦ ꯑꯗꯣ
ꯑꯁ
ꯑꯩꯗꯤꯀꯣ ꯑꯩꯗꯤꯀꯣ ꯊꯔꯣꯏ ꯑꯥ ꯏꯔꯣꯟꯕꯁꯨ ꯌꯥꯝ ꯍꯥꯎꯋꯦ
ꯏꯁ ꯑꯩꯗꯤ ꯊꯔꯣꯏ ꯆꯥꯅꯤꯡꯗꯦ
ꯑꯦ ꯀꯩꯒꯤ ꯀꯩꯒꯤ
ꯊꯔꯣꯏ ꯊꯔꯣꯏ ꯑꯁ ꯌꯣꯠꯄ ꯌꯥꯗꯦ
ꯑꯥ ꯑꯗꯨꯗꯤ ꯏꯕꯥꯅꯤꯁꯦ ꯂꯩꯕ ꯌꯥꯔꯔꯣꯏ
ꯆꯠꯃꯤꯟꯅꯕ ꯌꯥꯒꯅꯤ ꯅꯪꯅ ꯊꯔꯣꯏ ꯊꯣꯡꯉꯣ ꯅꯪꯅ ꯊꯔꯣꯏ ꯊꯣꯡꯉꯣ ꯑꯩꯅ ꯍꯨꯏ ꯁꯥꯥꯒꯨꯝꯕ ꯑꯣꯛꯁꯥꯒꯨꯝꯕ ꯊꯣꯡꯉꯒꯦ ꯑꯗꯨ ꯅꯨꯃꯤꯠꯇꯨꯗꯤ
ꯌꯥꯔꯔꯣꯏ ꯆꯥꯃꯤꯟꯅꯀꯗꯕꯅꯦ ꯆꯥꯔꯗꯤ ꯆꯥꯃꯤꯟꯅꯕ ꯆꯥꯗ꯭ꯔꯗꯤ ꯆꯥꯃꯤꯟ ꯑꯥ ꯆꯥꯛ ꯀꯩ ꯍꯥꯏꯁꯤꯔꯥ
ꯆꯥꯔꯗꯤ ꯆꯥꯃꯤꯟꯅꯗꯕ ꯆꯥꯔ ꯆꯥꯗ꯭ꯔꯁꯨ ꯆꯝ ꯆꯥꯃꯤꯟꯅꯕ
ꯑꯥꯎ ꯑꯗꯨꯅꯦ ꯑꯗꯨꯝ ꯇꯧꯗꯣꯏꯅꯦ ꯅꯠꯇ꯭ꯔꯒ ꯑꯩ ꯏꯊꯟꯗ ꯆꯥꯕꯗꯤ ꯇꯜꯂꯦ
ꯏꯁ ꯅꯊꯟꯗ ꯆꯥꯔꯣꯏ ꯃꯤ ꯃꯌꯥꯝ ꯂꯩꯏꯁꯤꯗꯤ ꯑꯩꯈꯣꯏ ꯃꯥꯁꯨ ꯂꯩ ꯈꯣꯏ ꯕꯥꯁꯨ ꯂꯩꯔꯤꯁꯤꯗꯤ ꯅꯊꯟꯗꯗꯤ
ꯑꯗꯨ ꯑꯣꯏꯔꯁꯨ ꯑꯗꯨ ꯑꯣꯏꯔꯁꯨ ꯅꯪ ꯆꯥꯗ꯭ꯔꯗꯤ ꯀꯃꯥꯏꯟ ꯆꯥꯗꯣꯏꯅꯣ
ꯎꯝ ꯆꯥꯒꯅꯤ ꯆꯥꯕ ꯌꯥꯒꯅꯤ ꯑꯩ ꯆꯥꯗ꯭ꯔꯁꯨ ꯉꯁꯤ ꯀꯣꯂꯦꯖ ꯆꯠꯀꯅꯤ ꯍꯥꯏꯕ
ꯍꯣꯏ ꯀꯣꯂꯦꯖ ꯆꯠꯂꯒ ꯑꯃꯨꯛ ꯎꯨꯏꯗꯣꯏꯅꯦ
ꯎꯝ ꯑꯃꯨꯛ ꯏꯗꯣꯏꯅꯦ ꯍꯥꯏ
ꯅꯠꯇꯦ ꯑꯃꯨꯛ ꯎꯏ ꯎꯏꯗꯣꯏꯅꯦ
ꯎꯏ ꯎꯏꯔꯒ ꯀꯣ
ꯍꯣꯏ ꯍꯣꯏ ꯑꯁ ꯀꯣꯂꯦꯖꯇ ꯀꯣ ꯀꯣꯂꯦꯖꯇ ꯎꯏꯕ ꯅꯨꯡꯉꯥꯏꯕꯅꯦ ꯀꯔꯤꯔꯥ ꯑꯣꯖꯥ ꯃꯃꯥꯡꯗꯀꯣ ꯀ꯭ꯂꯥꯁ ꯇꯥꯛꯄ ꯀ꯭ꯂꯥꯁ ꯇꯥꯛꯄ ꯃꯇꯝꯗ ꯎꯏꯕ ꯅꯨꯡꯉꯥꯏꯕꯅꯦ ꯑꯗꯣ ꯕꯦꯁꯅꯦ ꯈ꯭ꯋꯥꯏꯗꯒꯤ ꯀꯣꯂꯦꯖ ꯂꯥꯏꯐꯇꯒꯤ
ꯎꯝ ꯅꯪ ꯀꯣꯂꯦꯖꯇꯣ
ꯍꯣꯏ
ꯕꯖꯥꯔ ꯃꯌꯥꯢꯗꯒꯤ ꯑꯋꯥꯡꯂꯣꯝꯗ ꯆꯠꯄ꯭ꯔꯥ ꯃꯈꯥꯔꯣꯝꯗ ꯆꯠꯄ꯭ꯔꯥ ꯃꯅꯤꯡꯂꯣꯝꯗ ꯆꯠꯄ꯭ꯔꯥ
ꯑꯥ ꯃꯊꯛꯇ ꯆꯠꯄꯅꯦ
ꯑꯦ ꯑꯥ ꯃꯊꯛꯇ ꯑꯗꯨꯗꯤ ꯑꯇꯤꯌꯥꯗ ꯑꯣꯏꯔꯝꯒꯅꯤ ꯅꯤꯅꯦ ꯅꯪꯒꯤꯁꯦ
ꯎꯝ ꯍꯣꯏ
ꯀꯥꯕ ꯅꯨꯡꯉꯥꯏꯔꯝꯒꯅꯤ ꯑꯇꯤꯌꯥꯗ ꯅꯣꯏ ꯑꯁ ꯄꯥꯏꯔꯦ ꯂꯥꯞꯄ ꯃꯥꯜꯂꯦ ꯑꯗꯨꯗꯤꯀꯣ
ꯍꯣꯏ ꯑꯗꯨꯅꯦ ꯃꯤꯅ ꯎꯗꯕ ꯃꯐꯝꯗꯀꯣ
ꯎꯝ ꯑꯦ ꯏꯊꯟꯗ ꯀꯥꯔ ꯂꯩꯕ ꯏꯊꯟꯗ ꯀꯥꯔꯒ ꯂꯩꯕ
ꯏꯃꯥꯟꯅꯕꯤ ꯑꯩꯈꯣꯏꯒ ꯑꯩꯈꯣꯏ ꯑꯗꯨꯝ ꯅꯠꯇꯦꯕ ꯏꯃꯥꯟꯅꯕꯤ ꯑꯩꯈꯣꯏꯒ ꯑꯒꯨꯝ ꯄꯨꯟꯅ ꯆꯠꯄꯅꯦ ꯃꯤ ꯃꯔꯤ ꯃꯉꯥ ꯑ ꯍꯣꯏ ꯑꯗꯨꯒ ꯑꯩꯈꯣꯏ ꯈꯛꯇ ꯑꯗꯨꯒ ꯑꯣꯖꯥ ꯑꯃ ꯂꯥꯛꯑꯅꯤ
ꯑꯗꯨ ꯍꯣꯔꯦꯟ ꯅꯪ ꯐꯥꯕ ꯂꯥꯛꯀꯦ ꯀꯣ ꯍꯣꯔꯦꯟ ꯅꯪ ꯂꯧꯕ ꯂꯥꯛꯀꯦ ꯍꯥꯏꯕ
ꯂꯥꯛꯑꯣ ꯂꯥꯛꯑꯣ ꯂꯥꯛꯇ꯭ꯔꯁꯨ ꯅꯪ ꯁꯨ ꯌꯧ ꯑꯩꯈꯣꯏꯒꯤ ꯀ꯭ꯂꯥꯁꯇ ꯌꯥꯎꯅꯤꯡꯉꯥꯏ ꯂꯥꯛꯑꯣ ꯀꯌꯥꯝꯁꯨ ꯅꯨꯡꯉꯥꯏꯕ꯭ꯔꯥ ꯀꯩꯝꯁꯨ ꯅꯨꯡꯉꯥꯏꯕ꯭ꯔꯥ ꯑꯗꯣ ꯅꯪ ꯂꯥꯛꯄ ꯀꯥꯟꯗ ꯁꯤꯡꯖꯨꯒꯨꯝꯕ ꯄꯨꯔꯛꯑꯣꯀꯣ
ꯁꯤꯡꯖꯨꯗꯤ ꯂꯥꯏꯔꯤ ꯑꯣꯛꯁꯥꯍꯣ ꯑꯣꯛꯆꯧꯋꯣ ꯃꯣꯃꯣꯋꯣ ꯆꯧ ꯆꯧꯋꯣ ꯌꯦꯟ ꯆꯥꯎꯋꯣ ꯁꯥ ꯆꯧꯋꯣ ꯍꯨꯏ ꯆꯧꯋꯣ ꯍꯧꯗꯣꯡ ꯆꯧꯋꯣ
ꯑꯦ
ꯑꯗꯨ ꯄꯨꯔ ꯀꯥꯅꯤ
ꯑꯗꯨꯒꯨꯝꯕ ꯆꯥꯅꯤꯡꯗꯦ
ꯅꯪ ꯅꯪ ꯅꯪꯒꯤ ꯏꯁꯇ꯭ꯔꯤꯝꯗꯣ
ꯎꯝ
ꯗ꯭ꯔꯣꯌꯤꯡ ꯈꯛꯇ ꯂꯧꯕ꯭ꯔꯥ ꯅꯪ
ꯅꯠ ꯅꯠꯇꯦ ꯑꯩꯒꯤ ꯁ꯭ꯇꯔꯤꯝꯗꯤꯀꯣ ꯀꯦ ꯑꯦꯐ ꯁꯤꯒ ꯄꯤꯖꯥꯒꯤꯅꯦ
ꯑꯗꯨꯒꯤ ꯑꯩꯒꯤ ꯁ꯭ꯇꯔꯤꯝꯗꯤꯀꯣ ꯇꯥꯕ꯭ꯔꯥ ꯇꯥꯕ꯭ꯔꯣ ꯇꯥꯕ꯭ꯔꯣ
ꯑꯥꯎ ꯇꯥꯏꯌꯦ
ꯗ꯭ꯔꯣꯌꯤꯡꯒ ꯀꯔꯁꯤꯞꯒ ꯂꯧꯗ꯭ꯔꯣ ꯍꯥꯏꯕ ꯗ꯭ꯔꯣꯌꯤꯡꯒ ꯀꯔꯁꯤꯞ ꯂꯧꯗ꯭ꯔꯣ ꯍꯥꯏꯕ ꯅꯪꯗꯤ
ꯑꯗꯨꯒ ꯏꯔꯒ
ꯍꯝ
ꯑꯁ ꯑꯩꯒꯤꯗꯤ ꯃꯦꯖꯤꯛ ꯑꯣꯏꯔꯅꯤꯍꯦ ꯑꯩꯅ ꯀꯦ ꯑꯦꯞ ꯁꯤ ꯆꯥꯒꯦ ꯍꯥꯏꯔꯒ ꯀꯦ ꯑꯦꯐꯞ ꯁꯤ ꯒꯤ ꯑꯥ ꯀꯩ ꯍꯥꯏꯁꯤꯔꯥ ꯑꯥ ꯅꯠ ꯃꯁꯛ ꯀꯦ ꯑꯦꯐ ꯁꯤ ꯒꯤ ꯁꯛ ꯍꯥꯏꯁꯦ ꯏꯔꯒ ꯑꯗꯨꯝ ꯊꯣꯛꯄꯗꯣ ꯏꯔꯒ ꯑꯗꯨꯝ ꯊꯣꯛꯄꯗꯣ
ꯑꯁ ꯑꯣ ꯑꯣ ꯑꯗꯨꯗꯤ ꯈꯪꯉꯦ ꯈꯪꯉꯦ
ꯑꯩꯅ ꯆꯥꯅꯤꯡ ꯆꯥꯅꯤꯡ ꯆꯥꯅꯤꯡꯕ ꯏꯔꯒ ꯑꯗꯨꯝ ꯊꯣꯛꯄꯗꯣ ꯑꯗꯣ ꯅꯪꯗꯤ ꯀꯩ ꯆꯥꯅꯤꯡꯕ꯭ꯔꯥ ꯑꯩ ꯏꯕꯤꯔꯒꯦ
ꯑꯩꯗꯤ ꯀꯩꯅꯣ ꯆꯥꯅꯤꯡꯉꯦ
ꯀꯩ
ꯍꯨꯏ ꯍꯨꯏ ꯏꯔꯒ ꯍꯧꯗꯣꯡ ꯑꯣꯏꯟ ꯊꯣꯛꯂꯛꯄꯗꯣ
ꯑꯣ ꯅꯪꯁꯨ ꯍꯧꯗꯣꯡ ꯄꯥꯝꯕ꯭ꯔꯥ
ꯑꯩꯁ ꯍꯧꯗꯣꯡꯗꯤ ꯑꯩꯒꯤ ꯕꯦꯁ
ꯌꯥꯔꯣꯏ ꯑꯗꯨꯗꯤ ꯏꯕꯥꯅꯤ ꯂꯩꯃꯤꯟꯅꯕ ꯌꯥꯔꯣꯏ ꯏꯕꯥꯟꯅꯤ ꯈꯠꯅꯔꯅꯤ ꯑꯗꯨꯗꯤ
ꯈꯠꯅꯔꯦ ꯈꯠꯅꯔꯦ ꯑꯩꯗꯤ ꯌꯥꯝ ꯑꯩꯗꯤ ꯌꯥꯝꯅ ꯅꯦꯝꯕꯅꯦ ꯑꯩꯗꯤ ꯌꯥꯝꯅ ꯏꯪ ꯇꯞꯄ ꯄꯥꯈꯪꯅꯦ ꯅꯪ ꯅꯪꯗꯧꯅ ꯏꯁꯧ ꯂꯥꯡꯕ ꯅꯨꯄꯤ ꯅꯠꯇꯦ ꯑꯩꯗꯤ
ꯅꯠꯇꯦ ꯅꯠꯇꯦ ꯏꯪ ꯇꯞꯄ ꯅꯨꯄꯥꯅꯦ ꯍꯥꯏꯔꯒ ꯍꯧꯗꯣꯡꯕꯨ ꯆꯥꯒꯦꯅ ꯈꯟꯕ ꯅꯨꯄꯥꯗꯤ ꯑꯁ ꯀꯌꯥꯝꯁꯨ ꯐꯠꯇꯕ ꯌꯥꯔꯔꯣꯢ ꯌꯥꯔꯔꯣꯢ ꯅꯪꯁꯦ ꯌꯥꯔꯔꯣꯢ ꯄꯨꯔꯥ ꯕꯦꯔꯥꯅꯤꯍꯦ
ꯅꯤꯡꯉꯥꯏ ꯂꯩꯔꯗꯤ ꯆꯥꯖꯦ ꯆꯥꯅꯤꯡꯉꯥꯏꯇ ꯆꯥꯅꯤꯡꯉꯥꯏ ꯂꯩꯥꯔꯗꯤ ꯆꯥꯕ ꯇꯥꯕ ꯅꯠꯇ꯭ꯔꯣ
ꯏꯁ ꯆꯥꯅꯤꯡꯉꯥꯏ ꯅꯠꯇꯦ ꯑꯗꯨꯗꯤ ꯑꯗꯨꯕꯨꯗꯤ ꯆꯥꯅꯤꯉꯗꯤ ꯑꯣꯛ ꯌꯣꯛꯀꯗꯕꯅꯦ ꯀꯔꯤꯔꯥ ꯆꯥꯅꯤꯡꯉꯥꯏ ꯅꯠꯇꯦ ꯍꯨꯏꯗꯣꯡꯒꯨꯝꯕꯗꯤ ꯆꯥꯅꯤꯡꯉꯥꯏꯒꯨꯝꯕꯗꯤꯀꯣ
ꯎꯝ
ꯌꯦꯟꯒꯨꯝꯕ ꯆꯥꯔꯣ ꯑꯗꯨꯒ ꯉꯥꯒꯨꯝꯕ ꯆꯥꯔꯣ ꯑꯗꯨ ꯂꯣꯏꯔꯦ
ꯍꯧꯠ ꯍꯧꯗꯣꯡꯁꯦ ꯌꯥꯝꯅ ꯐꯠꯇꯕ ꯃꯈ ꯖꯤꯕ ꯃꯁꯥ ꯑꯃꯅꯦ ꯍꯥꯏꯗꯤ ꯍꯧꯗꯣꯡ ꯑꯁꯤ ꯌꯥꯝꯅ ꯐꯠꯇꯕꯝ ꯖꯤꯕ ꯁꯥ ꯑꯃꯅꯦ ꯍꯥꯏꯕ ꯃꯥꯗꯤ ꯎꯆꯤ ꯑꯗꯨꯝ ꯆꯥꯔ ꯂꯩ ꯎꯆꯤꯁꯨ ꯅꯨꯡꯉꯥꯢꯅ ꯍꯤꯡꯅꯤꯡꯉꯒ ꯂꯩꯕꯅꯦ ꯎꯆꯤꯗ ꯑꯗꯨꯛ ꯄꯪꯆꯥꯗ ꯆꯥꯔ ꯂꯥꯢꯌꯦ ꯑꯥ ꯑꯗꯨ ꯑꯣꯏꯕꯒꯤ ꯑꯩ ꯆꯥꯅꯤꯡꯉꯦ ꯍꯧꯗꯣꯡꯕꯨ ꯀꯩꯗꯧꯕꯒꯤ ꯎꯆꯤꯁꯨ ꯌꯥꯝ ꯐꯥꯌꯦꯍꯦ ꯑꯁ ꯑꯩꯗꯤ ꯎꯆꯤ ꯌꯥꯝ
ꯅꯠꯇꯦ ꯅꯠꯇꯦ ꯎꯆꯤꯅ ꯅꯪꯕꯨ ꯆꯤꯛꯔꯗꯤ ꯀꯃꯥꯏꯅ ꯇꯧꯅꯤ ꯏꯁ ꯎꯆꯤ ꯆꯤꯛ ꯀꯟꯕꯅꯦ꯫ ꯑꯦ ꯑꯗꯨꯗꯤ ꯅꯪꯁꯦ ꯎꯆꯤ ꯅꯨꯄꯥꯔꯥ?
ꯎꯆꯤ ꯅꯨꯄꯥꯔ ꯑꯗꯨꯗꯤ ꯈꯪꯗꯦ ꯑꯁ꯫
ꯎꯆꯤ ꯅꯨꯄꯥ ꯑꯣꯏꯔꯝꯅꯤ ꯅꯪ ꯑꯦ ꯎꯆꯤ ꯅꯨꯄꯥ ꯑꯣꯏ ꯔꯝꯅꯤ ꯀꯤꯌꯦ ꯍꯦ꯫
ꯀꯤꯒꯅꯣꯍꯦ ꯑꯩ ꯂꯥꯏ ꯅꯠꯇꯦꯍꯦ, ꯁꯩꯇꯥꯟ ꯅꯠꯇꯦꯍꯦ, ꯕꯨꯠ ꯅꯠꯇꯦꯍꯦ꯫
ꯏꯁ ꯇꯨꯝꯂꯝꯗꯥꯏꯗꯣ ꯆꯤꯛꯂꯗꯤꯀꯣ ꯑꯩꯌꯥ ꯄꯦꯔꯥꯂꯥꯏꯁ ꯑꯣꯏꯅ ꯇꯧꯅꯤꯍꯦ꯫
ꯎꯝ ꯇꯧꯔꯣꯏ ꯇꯧꯔꯣꯏ ꯆꯤꯛꯁꯨ ꯆꯤꯛ ꯆꯤꯛꯁꯨ ꯆꯤꯛ ꯑꯣꯏ ꯃꯣꯢ ꯃꯣꯏꯅ ꯑꯩ ꯑꯍꯥꯎ
ꯎꯆꯤ ꯅꯨꯄꯥ ꯊꯦꯡꯅꯌꯦꯍꯦ ꯑꯩꯁꯦ꯫
ꯀꯔꯤ ꯍꯥꯏꯕ?
ꯎꯆꯤ ꯅꯨꯨꯄꯥ ꯊꯦꯡꯅꯩꯍꯦ ꯑꯗꯨꯗꯤ꯫
ꯍꯥꯥ